ꯂ
ꯑꯥ
ꯑꯥ ꯀꯩꯗꯧꯔꯤꯅꯣ
ꯑꯩꯁꯤ ꯃꯄꯥꯟꯗ ꯑꯗꯨꯝ ꯐꯝꯃꯦ ꯅꯪꯗꯤ
ꯑꯩꯁꯨ ꯑꯩꯗꯤ ꯍꯤꯞꯄꯤꯅꯦ
ꯑꯣ ꯐꯃꯦꯦꯅ ꯍꯤꯠꯄꯅ ꯅꯨꯡꯉꯥꯏꯔꯕꯅꯤ
ꯐꯝꯕꯁꯨ ꯅꯨꯡꯉꯥꯏꯕꯅꯤꯗ
ꯀꯥꯅ ꯌꯥꯗꯅꯦ ꯃ ꯄꯥꯗ
ꯑꯥ ꯌꯥꯝ ꯁꯥꯏꯀꯣ ꯍꯟꯗ
ꯍꯟꯗꯛ ꯈꯛ ꯅꯠꯇ꯭ꯔꯦ ꯅꯨꯡꯇꯤꯒꯤ ꯁꯥꯔꯦ
ꯑ ꯌꯥꯝ ꯁꯥꯏ ꯀꯩꯒꯤꯅꯣ ꯈꯪꯗ꯭ꯔꯦꯍꯦ
ꯎꯝ ꯀꯩ ꯀꯔ ꯐꯗꯦ ꯅꯣꯡ ꯅꯣꯏꯔꯣꯝꯗꯤ ꯅꯣꯡ ꯆꯨꯗꯦ ꯉꯁꯤ
ꯅꯣꯡ ꯆꯨꯗꯤ ꯆꯨꯋꯦ ꯑꯗꯨ ꯌꯥꯝꯗꯤ ꯌꯥꯝꯗꯦ ꯌꯥꯝꯅꯗꯤ ꯆꯨꯔꯛꯇꯦ
ꯍꯥꯏꯗꯤ ꯑꯁ ꯌꯥꯝꯅ ꯆꯨꯔꯒ ꯇꯨꯝꯕꯗꯣ
ꯍꯣꯏ ꯅꯣꯏꯗ ꯆꯨꯕ꯭ꯔꯣ
ꯉꯁꯥꯏꯗꯣ ꯉꯥꯏꯍꯥꯛꯇꯪ ꯆꯨꯏꯦ
ꯑꯣ
ꯆꯥꯛꯗꯤ ꯊꯣꯡꯉꯕꯣꯠ ꯅꯣꯏ
ꯆꯥꯛ ꯊꯣꯡꯉꯤ ꯍꯣꯏ ꯊꯣꯡꯕ ꯍꯧꯔꯦ ꯍꯧꯖꯤꯛ ꯈꯛꯇ
ꯀꯩ ꯃꯊꯦꯜ ꯊꯣꯡꯒꯦ
ꯅꯁꯤꯁꯦ ꯅꯁꯤ ꯏ ꯉꯥ ꯊ ꯍꯣꯡꯒꯦ
ꯑꯣ
ꯅꯣꯏꯗꯤ ꯊꯣꯡꯕ ꯍꯧꯔꯕꯣ
ꯑꯩꯈꯣꯏꯗꯤ ꯀꯩꯅꯣ ꯍꯣꯁꯇꯦꯜꯗ ꯂꯩꯕꯒꯤ ꯑꯩꯈꯣꯏꯅ ꯊꯣꯡꯒꯦꯗ
ꯑꯣ ꯌꯥꯝ ꯅꯨꯡꯉꯥꯏꯅꯦ ꯑꯗꯨꯗꯤ ꯊꯣꯡꯗꯕꯤꯗ ꯆꯥꯔꯕꯅꯤꯅ
ꯎꯝ ꯑꯗꯨ ꯑꯗꯨꯕꯨꯗꯤ ꯅꯨꯡꯉꯥꯏꯕꯀꯣ ꯑꯗꯨꯗ ꯀꯩꯅꯩꯅꯣ ꯍꯥꯎ ꯇꯗ
ꯑꯍꯥꯎꯕ ꯊꯣꯡ ꯑꯍꯥꯎꯕ ꯊꯣꯡꯉꯎ ꯍꯥꯏꯕ ꯌꯥꯗ꯭ꯔꯣ
ꯑꯁ ꯑꯩꯈꯣꯏꯁꯦ ꯍꯥꯏ ꯃꯈꯩ ꯍꯥꯏꯈ꯭ꯔꯕꯅꯦ ꯑꯗꯨ ꯃꯣꯏꯁꯨ ꯃꯣꯏꯁꯦ ꯀꯨꯛꯆꯤꯡꯁꯦ ꯁꯨꯡꯆꯤ ꯁꯤ ꯗꯕ ꯑꯗꯨꯒꯤ ꯀꯣꯏꯁꯨ ꯎꯄꯥꯏ ꯂꯩꯇ꯭ꯔꯕ ꯑꯩꯈꯣꯏꯁꯦ ꯑ ꯅꯨꯡꯇꯤꯒꯤ ꯑꯌꯨꯛꯀꯤ ꯕ꯭ꯔꯦꯛꯐꯥꯁꯁꯦ ꯆꯥꯗꯦꯕꯀꯣ
ꯑꯣ ꯄꯤꯗ꯭ꯔꯣ
ꯄꯤꯗꯤ ꯄꯤꯌꯦꯕꯀꯣ ꯑꯗꯨ ꯑꯣꯏꯔꯁꯨ ꯀꯅꯥꯝꯅ ꯆꯥꯗꯦꯕ ꯍꯥꯎꯇꯕꯒꯤ ꯀꯩꯅꯣ ꯑꯣꯏꯂꯤ ꯑꯣꯏꯃꯟꯕ ꯑꯗꯨꯒ ꯃꯣꯔꯣꯛ ꯌꯥꯝ ꯍꯥꯞꯄꯀꯣ ꯑꯗꯨꯗꯣ ꯑꯦꯝꯇꯤ ꯏꯁꯇꯣꯃꯥꯛꯇ ꯆꯥꯔꯥꯀꯥꯟꯗ ꯌꯥꯝ ꯁꯣꯛꯑꯦꯕ
ꯍꯣꯏ
ꯑꯁ ꯁꯤ ꯃꯇꯥꯡꯗꯗꯤ ꯅꯨꯡꯉꯥꯏꯇꯦ ꯍꯤ ꯍꯤ
ꯊꯥꯎ ꯊꯥꯎꯗꯨ ꯊꯥꯎ ꯊꯣꯡꯉꯅꯨ ꯍꯥꯏꯕ ꯌꯥꯗ꯭ꯔꯣ ꯑꯗꯨꯗꯤ
ꯑꯩꯈꯣꯏ ꯂꯩꯔꯛꯄꯁꯦ ꯆꯍꯤ ꯑꯃ ꯐꯥꯗꯧꯔꯦꯕꯀꯣ ꯆꯍꯤ ꯑꯃ ꯐꯥꯗꯧꯔꯤ ꯑ ꯀꯩꯅꯣ ꯑꯩꯈꯣꯏꯅ ꯀꯝꯄ꯭ꯂꯠ ꯇꯧꯕ ꯌꯥꯕꯩ ꯑꯩꯁꯦ ꯇꯧꯈ꯭ꯔꯦꯕ
ꯑꯗꯨ ꯅꯣꯏꯒꯤ ꯋꯥ ꯂꯧꯗ꯭ꯔꯤꯔꯕ
ꯍꯣꯏ ꯍꯣꯏ ꯃꯣꯏꯅ ꯆꯥꯎꯕꯅꯤ ꯁ꯭ꯀꯨꯜ ꯍꯦꯟꯅ
ꯑꯗꯨꯒ ꯀꯩꯒꯤꯅꯣ ꯅꯣꯏꯒꯤ ꯋꯥ ꯂꯧꯗ꯭ꯔꯤꯗꯨꯅ
ꯈꯪꯒꯦꯗ
ꯅꯣꯏꯅ ꯆꯥꯎꯗꯕ ꯃꯥꯜꯂꯤꯗ ꯅꯣꯏ ꯅꯣꯏꯅ ꯆꯥꯎꯔꯗꯤ ꯅꯣꯏꯒꯤ ꯋꯥ ꯂꯧꯗꯣꯏ ꯅꯠꯇ꯭ꯔꯣ
ꯎꯝ ꯈꯪꯗꯦꯗ ꯑꯩꯁꯨ ꯃꯣꯏꯗꯣ ꯑꯗꯨꯝ ꯍꯥꯏꯕꯅꯦꯕꯀꯣ
ꯑꯥ
ꯑꯩꯅ ꯀꯣꯝꯄ꯭ꯂꯦꯟ ꯇꯧꯔꯁꯦ ꯆꯍꯤ ꯑꯃ ꯑꯗꯨꯋꯥꯏꯗ꯭ꯔ ꯍꯦꯟꯒꯗꯧꯔꯦꯕ ꯍꯧꯖꯤꯛꯁꯦ
ꯎꯝ
ꯐꯅ ꯅꯨꯡꯇꯤ ꯅꯨꯡꯇꯤꯒꯤ ꯍꯥꯏꯕ ꯁꯤꯟꯕꯤꯌꯣ ꯁꯤꯟꯕꯤꯌꯣ ꯁꯤ ꯁꯤꯃ ꯌꯥꯝ ꯀꯩꯅꯣ ꯇꯧꯋꯦ ꯑꯩꯈꯣꯏ ꯄꯨꯛ ꯌꯥꯗꯦ ꯍꯥꯏꯕꯅꯦꯕ ꯁꯨꯛꯁꯤꯟ ꯁꯤꯟꯗꯦ ꯅꯨꯡꯇꯤꯒꯤ ꯄ꯭ꯂꯥꯎ ꯁꯦꯝꯕ ꯑꯌꯨꯛꯇ ꯎꯞ
ꯑꯁ ꯍꯥꯎꯔꯅꯤ ꯀꯩꯅꯣ ꯄ꯭ꯂꯥꯎꯗꯤ
ꯅꯣꯡ ꯐꯥꯗꯣꯛꯒꯨꯝꯕ ꯆꯥꯕꯗꯤ ꯍꯥꯎꯋꯦꯕꯀꯣ ꯑꯩꯈꯣꯏꯁꯨ ꯍꯥꯎꯋꯦ ꯌꯥꯝ ꯍꯥꯏꯔꯝꯃꯦꯕ
ꯆꯥꯃꯜꯂꯗꯤ ꯆꯥꯃꯜꯂꯗꯤ ꯑꯥ ꯍꯥꯎꯗꯕꯅꯤ
ꯑ ꯅꯨꯡꯇꯤꯒꯤ ꯆꯥꯔꯒꯄꯒꯤ ꯎꯎꯏ ꯃꯁꯛ ꯀ ꯌꯦꯡꯅꯤꯡꯗ꯭ꯔꯦ ꯑꯩꯗꯤ ꯎꯝ ꯍꯨꯝ ꯍꯨꯝ ꯍꯍ ꯍ ꯎꯝ ꯑꯁ ꯅꯣꯏ ꯅꯣꯏ ꯃꯊꯦꯜꯗꯤ ꯍꯥꯎꯅꯤꯍꯦ ꯉꯥ ꯑꯁ
ꯅꯣꯏꯅ ꯑꯍꯥꯎꯕ ꯊꯣꯡꯉꯗꯤ ꯀꯩꯀꯩꯗꯤ ꯆꯥꯒ ꯊꯣꯡꯒꯜꯂꯤ
ꯑꯦꯕ꯭ꯔꯤ ꯊꯥꯡꯖꯥ ꯅꯨꯃꯤꯠꯁꯦ ꯀꯩꯅꯣ ꯑꯥ ꯊꯣꯡꯉꯅꯤ ꯁꯤ ꯌꯦꯟꯁꯦ ꯊꯣꯡꯉꯅꯤꯕꯀꯣ
ꯀꯩ ꯍꯦꯕ
ꯊꯥꯡꯖꯥ ꯅꯨꯃꯤꯠ ꯈꯨꯗꯤꯡꯃꯛꯁꯦ ꯑ ꯈꯨꯗꯤꯡꯁꯦ ꯌꯦꯟ ꯊꯣꯡꯉꯅꯤ ꯑꯗꯨꯒ ꯊꯥꯔꯁꯗꯦꯁꯤꯅ ꯉꯥ ꯄꯤꯁ ꯑꯃꯈꯛ ꯑꯉꯥ ꯑꯄꯤꯁ ꯑꯃꯈꯛꯀꯣ ꯀꯣꯟꯅꯗꯦ ꯑꯗꯨ ꯍꯥꯏ ꯍꯥꯏꯕꯤꯒꯦꯕꯀꯣ ꯃꯣꯏ ꯊꯣꯡꯕꯁꯇꯥꯔꯁꯦ
ꯑꯥ ꯍꯤ ꯍꯤ ꯍꯤ
ꯑꯦꯀ꯭ꯋꯥꯔꯤꯌꯝꯗ ꯉꯥ ꯂꯩꯕꯗꯣ
ꯎꯝ
ꯑꯗꯨ ꯃꯥꯏꯒ ꯆꯞ ꯃꯥꯟꯅꯕ ꯏꯁꯤꯡꯒ ꯌꯥꯝ ꯌꯥꯟꯕ ꯑꯦꯀ꯭ꯋꯥꯔꯤꯌꯝ ꯑꯄꯤꯛꯄ ꯄꯤꯛꯄꯗꯣ ꯑꯗꯨꯒ ꯄꯤꯁ ꯑꯃꯃꯝ ꯍꯥꯏꯈ꯭ꯔꯣ ꯑꯗꯨ ꯑ ꯍ ꯍ ꯍ
ꯍꯍ
ꯇꯣꯃꯦꯇꯣꯒ ꯐꯨꯠ ꯐꯨꯠꯂꯒ ꯄꯤꯕꯅꯦꯕ
ꯑ ꯍꯍ ꯍꯥꯎꯔꯝꯒꯅꯤꯗ ꯑꯗꯨꯗꯤ
ꯑꯩꯁ ꯍꯥꯎꯇꯦ ꯍꯥꯎꯇꯦ ꯁꯤꯗꯤ ꯏꯁꯦꯡꯅ ꯍꯥꯏꯒꯦ ꯍꯥꯎꯇꯦ ꯍꯦ ꯍꯦ
ꯎꯝ
ꯎꯝ ꯑꯗꯨꯒ ꯑꯩꯈꯣꯏꯁꯦ ꯃꯔꯛ ꯃꯔꯛꯇꯗꯤ ꯀꯩꯅꯣ ꯑꯆꯥꯄꯣꯠꯀꯨꯝꯕꯁꯦ ꯀꯥꯗ ꯑꯩꯈꯣꯏ ꯄꯩꯁꯥ ꯈꯥꯏꯅꯔꯒ ꯀꯩꯅꯣꯗꯤ ꯆꯥꯏ ꯁꯥꯒꯨꯝꯕꯗꯤꯀꯣ
ꯁꯤꯡꯖꯨꯒꯨꯝꯕ ꯁꯨꯔꯒ ꯆꯥꯕ ꯌꯥꯗ꯭ꯔꯣ
ꯁꯤꯡꯖꯨꯁꯦ ꯑꯩꯈꯣꯏ ꯎꯝ ꯃꯔꯛ ꯃꯔꯛꯇꯗꯤ ꯇꯧꯋꯦ
ꯎꯝ
ꯀꯩꯅꯣ ꯑꯥ ꯑꯩꯈꯣꯏ ꯑꯍꯜ ꯑꯃ ꯂꯩꯌꯦꯕ
ꯑꯣ
ꯑꯩꯈꯣꯏ ꯀ꯭ꯋꯥ ꯑ ꯀꯩꯅꯣ ꯀꯣꯔꯁꯗꯤ ꯀꯣꯔꯁ ꯃꯦꯠꯅꯦ ꯃꯦꯠꯅꯦ ꯑꯗꯨ ꯑꯣꯏꯔꯁꯨ ꯃꯥꯗꯤ ꯆꯍꯤ ꯇꯔꯥꯗ ꯑꯅꯣ ꯑꯍꯟ ꯑꯣꯏꯈ꯭ꯔꯦꯕ
ꯎꯝ ꯀꯩ ꯇꯝꯃꯤꯅꯣ
ꯐꯥꯔꯃꯥꯁꯤ ꯇꯝꯃꯦ
ꯑꯣ ꯌꯥꯝ ꯐꯩꯅꯦ ꯑꯗꯨꯗꯤ
ꯑꯣ ꯑꯍ ꯌꯥꯝ ꯌꯥꯝ ꯐꯩꯗꯤ ꯃꯤꯅꯗꯤ ꯑꯗꯨꯝ ꯍꯥꯏꯌꯦ ꯍꯥꯏꯗꯤ ꯍꯥꯏꯁꯤꯃꯦ ꯇꯝꯃꯤꯖꯦ ꯌꯥꯝ ꯋꯥꯏꯌꯦꯕ ꯃꯔꯛ ꯃꯔꯛꯇꯗꯤ ꯑꯩꯈꯣꯏꯁꯨ ꯑꯥ ꯌꯥꯝ ꯂꯨꯕꯅꯦ ꯍꯥꯏꯕꯗꯤ ꯁꯕꯖꯦꯛꯁꯦ
ꯑꯥ
ꯃꯦꯠꯁ ꯑꯃꯨꯛ ꯀꯩꯅꯣ ꯃꯦꯠꯁꯁꯨ ꯈꯤꯇꯪ ꯆꯪꯉꯦꯕ ꯀꯣ ꯕꯥꯏꯑꯣꯂꯣꯖꯤꯁꯨ ꯈꯤꯇꯪ ꯑꯗꯨꯒ ꯀꯦꯃꯦꯁꯇ꯭ꯔꯤꯁꯨ ꯈꯤꯇꯪ ꯑꯗꯨꯒ ꯍꯤꯗꯥꯛ ꯀꯩꯀꯥ ꯀꯩꯅꯣꯁꯦ ꯌꯥꯝ ꯃꯃꯤꯡ ꯑꯩꯈꯣꯏꯗꯤ ꯃꯃꯤꯡ ꯇꯝꯗꯦꯕꯀꯣ ꯍꯤꯗꯥꯛꯀꯤ ꯀꯩꯅꯣ ꯆꯥꯔꯗꯤ ꯅꯪ ꯀꯤꯠꯅꯤꯗ ꯁꯤ ꯁꯣꯛꯂꯛꯀꯅꯤ ꯀꯤꯠꯅꯤꯗꯒꯤ ꯁꯤ ꯑꯣꯜꯂꯛꯀꯅꯤ ꯍꯥꯏ ꯗ
ꯎꯝ
ꯑꯗꯨꯗꯣ ꯄ ꯄꯥꯕ ꯀꯥꯟꯗ ꯌꯥꯝ ꯀꯩꯅꯣ ꯋꯥꯏꯑꯕ ꯑꯗꯨꯒ ꯀ꯭ꯂꯥꯁ ꯑꯥꯔꯁꯤꯁꯨ ꯋꯥꯏ
ꯑꯣ
ꯑꯩꯈꯣꯏ ꯅꯥꯏꯟ ꯊꯥꯔꯇꯤꯗꯒꯤ ꯇꯨꯋꯐ ꯊꯥꯔꯇꯤ ꯐꯥꯎꯁꯦ ꯀ꯭ꯂꯥꯁ ꯂꯧꯔꯅꯤ ꯄꯤꯔꯤꯌꯥꯠ ꯑꯍꯨꯝ ꯂꯧꯔꯅꯤ ꯑꯗꯨꯒ ꯂꯟꯁ ꯕ꯭ꯔꯦꯛ ꯃꯇꯨꯡ ꯂꯣꯏꯔꯒ ꯑꯃꯨꯛ ꯄ꯭ꯔꯥꯛꯇꯤꯀꯜ ꯍꯧꯔꯅꯤ ꯄ꯭ꯔꯇꯤꯀꯥꯟꯗꯅꯦ ꯎꯝ ꯋꯥꯕꯁꯦ ꯑꯗꯨꯝ ꯂꯦꯞꯄꯒ ꯄ꯭ꯔꯥꯛꯇꯤꯀꯦꯜꯁꯦ ꯁꯕꯖꯦꯛ ꯃꯇꯥꯡ ꯃꯇꯥꯡ ꯃꯇꯥꯡꯗ ꯂꯩꯌꯦꯕꯀꯣ ꯍꯣꯏ ꯍ꯭ꯌꯨꯃꯦꯟ ꯑꯦꯅꯥꯇꯣꯃꯤ ꯑꯦꯟ ꯐꯤꯖꯣꯂꯣꯖꯤꯁꯤꯅ ꯑꯃꯨꯛꯀ ꯑꯩꯈꯣꯏ ꯑꯩꯈꯣꯏ ꯁꯤꯦꯃꯤꯁꯇꯔ ꯍ ꯍꯧꯖꯤꯛ ꯑꯣꯏꯅꯗꯤ ꯑꯩꯈꯣꯏ ꯁꯤꯦꯃꯤꯁꯇꯔꯗꯗꯤ ꯇꯦꯁ ꯔꯤꯁꯦꯞꯇꯔꯒꯨꯝꯕ
ꯑꯥ
ꯑꯗꯨꯒ ꯕ꯭ꯂꯠ ꯇꯦꯁ ꯑꯗꯨꯒ ꯕꯤ ꯄꯤ ꯇꯦꯁ ꯑꯗꯨꯒꯨꯝꯕ ꯑꯗꯨꯒ ꯃꯦꯆꯤꯟ ꯈꯤꯇꯪ ꯈꯤꯇꯪ ꯄꯥꯏꯌꯦꯕꯀꯣ
ꯑꯝ
ꯑꯗꯨꯒ ꯀꯩꯅꯣ ꯁꯤꯇꯤꯛꯁꯒꯨꯝꯅ ꯁꯤꯇꯤꯛꯁꯅ ꯑꯃꯨꯛ ꯁꯤꯔꯞꯒꯨꯝꯕ ꯁꯦꯝꯕ ꯑꯗꯨꯒ ꯁꯤ ꯑ ꯗ꯭ꯔꯛꯒꯨꯝꯕ ꯈꯤꯇꯪ ꯁꯦꯝꯕꯀꯣ ꯑꯗꯨ ꯑꯗꯨ ꯑꯗꯨꯈꯛꯅꯦꯗ
ꯑ ꯀꯌꯥꯝ ꯀꯨꯏꯅ ꯇꯝꯒꯦ ꯑꯗꯣ ꯅꯣꯏ
ꯑꯩꯈꯣꯏꯁꯦ ꯆꯍꯤ ꯃꯔꯤ ꯑꯣꯏꯗꯣꯏꯕ ꯆꯍꯤ ꯑꯍꯨꯝꯗ ꯀꯣꯂꯦꯖꯇ ꯇꯝꯗꯧꯕ ꯆꯍꯤ ꯑꯃꯅ ꯏꯟꯇꯔꯟ ꯆꯠꯀꯗꯧꯕ ꯍꯣ
ꯑ ꯌꯥꯝ ꯀꯨꯏꯀꯣ
ꯑꯥ ꯆꯍꯤ ꯑꯃꯗꯤ ꯂꯣꯏꯔꯦ
ꯂꯣꯏꯁꯤꯟꯒꯗꯧꯔꯤꯅꯦ ꯑꯗꯨꯗꯤ
ꯎꯝ ꯉꯁꯤ ꯆꯍꯤꯍꯤ
ꯑꯅꯤ ꯑꯍꯨꯝ
ꯎꯝ ꯑꯍꯨꯝ ꯋꯥꯠꯂꯤ ꯎꯝ ꯑꯍꯨꯝ ꯋꯥꯠꯂꯤ
ꯎꯝ
ꯁꯤ ꯌꯥꯕꯏ
ꯀꯟꯅ ꯍꯣꯅ ꯋꯥꯔꯒ ꯃꯍꯩ ꯆꯥꯒꯗꯕꯅꯤ ꯀꯩꯅꯩꯅꯣ
ꯎꯝ
ꯃꯍꯌꯥꯩ ꯆꯥꯗ꯭ꯔꯤꯉꯩ ꯀꯅꯥꯅ ꯈꯪꯉꯤ ꯇꯣꯛꯄꯁꯨ
ꯃꯍꯩ ꯃꯍꯩ ꯆꯥꯗ꯭ꯔꯤꯉꯩꯗ ꯇꯣꯛꯄ ꯌꯥꯗꯦꯍꯦ
ꯎꯝ ꯀꯣꯏꯁꯨ ꯇꯝꯗ꯭ꯔꯤꯉꯩꯗꯤ ꯑꯁ ꯐꯖꯅ ꯄꯥ ꯄꯥꯒꯤꯅꯤ ꯑꯩ ꯁꯤ ꯀꯣꯔꯁ ꯇꯝꯂꯃꯤꯅꯤꯅ ꯍꯥꯏꯔꯝꯕꯅꯦꯕ
ꯑꯥ
ꯇꯝꯂꯑ ꯇꯝꯕ ꯃꯇꯨꯡꯗ ꯀꯩꯅꯣ ꯁꯞꯖꯦꯛ ꯄꯥꯅꯤꯡꯉꯥꯏ ꯃꯌꯥꯝ ꯌꯥꯎꯋꯦꯕꯀꯣ
ꯑꯝ
ꯄꯥꯕ ꯍꯦꯟꯅ ꯏꯅꯤꯉꯥꯏꯁꯦ ꯌꯥꯝꯅꯦꯕ ꯄ꯭ꯔꯥꯛꯇꯤꯀꯜꯁꯦ
ꯎꯝ
ꯁꯕꯖꯦꯛ ꯃꯔꯤ ꯂꯩꯔꯤꯅꯤ ꯃꯔꯤꯒ ꯅꯣꯟ ꯌꯨꯅꯤꯕꯔꯁꯤꯇꯤ ꯄꯦꯄꯔ ꯑꯅꯤ ꯂꯩꯔꯦ ꯄ꯭ꯔꯥꯛꯇꯤꯀꯜ ꯂꯣꯏ ꯌꯥꯎꯋꯦ ꯑꯗꯨꯒ ꯁꯕꯖꯦꯛ ꯑꯃꯗ ꯑꯦꯛꯁꯄꯔꯤꯃꯦꯟ ꯇ꯭ꯋꯦꯟꯇꯤ ꯐꯣꯔ ꯍꯦꯜꯂꯦꯕ ꯇ꯭ꯋꯦꯟꯇꯤ ꯐꯣꯔ ꯊꯥꯔꯇꯤ ꯑꯗꯨꯃꯥꯏ ꯑꯁ ꯇꯨꯝꯗꯕꯤꯗ ꯄ ꯀꯛ ꯏꯕꯒꯤ ꯄꯥꯕ ꯅꯪꯗꯦꯕ ꯑꯣꯂꯣ ꯍꯖꯤꯦꯛꯇꯣ ꯑꯗꯨꯒ ꯑꯃꯨꯛ ꯁꯤꯒꯨꯝꯕ ꯑꯃꯨꯛ ꯇꯧꯗ꯭ꯔꯗꯤ ꯀꯣꯂꯦꯖꯇ ꯆꯠꯂꯀꯥꯟꯗ ꯁꯤꯛꯅꯦꯆꯔ ꯑꯃꯨꯛ ꯄꯤꯗꯦꯕ
ꯍ ꯌꯥꯝ ꯂꯨꯏꯅꯦ ꯑꯗꯨꯗꯤ
ꯎꯝ ꯂꯦꯠ ꯂꯦꯠꯁꯨ ꯑꯣꯏꯕ ꯌꯥꯗꯦꯕꯀꯣ ꯑꯗꯨꯒ ꯑꯣꯖꯥꯅ ꯏꯁꯇꯥꯐ ꯔꯨꯝ ꯑꯣꯏꯔꯁꯨ ꯑꯃ ꯑꯣꯏꯔꯁꯨ ꯌꯥꯝ ꯊꯤꯅ ꯆꯩꯔꯛꯑꯅꯤ ꯃꯣꯏꯅꯁꯨ ꯌꯥꯝ ꯄ꯭ꯔꯦꯁꯔ ꯄꯤꯌꯦꯕ ꯄꯦꯔꯦꯟꯁꯇꯁꯨ ꯌꯥꯝ ꯄ꯭ꯔꯦꯁꯥꯔ ꯄꯤꯌꯦꯕ ꯑꯁ ꯋꯥꯏ ꯍꯦ ꯅꯪꯗꯤ ꯂꯣꯏ ꯂꯣꯏꯔꯕꯣ
ꯑꯩꯗꯤ ꯂꯣꯏꯔꯦꯗ
ꯑ ꯑꯁ ꯅꯣꯏꯗꯤ ꯀꯣꯊꯣꯛꯑꯅꯤ ꯑꯗꯨꯗꯤ
ꯑꯥ ꯇꯝꯕꯩꯕ ꯇꯃꯦꯃꯦ ꯍꯧꯖꯤꯛꯇꯤ ꯄꯣꯊꯥꯔꯦ
ꯌꯥ ꯑꯦꯛꯖꯥꯝꯒꯨꯝꯕ ꯄꯔꯤꯄꯦꯔ ꯀ ꯇꯧꯗꯦ
ꯑꯥ ꯇꯧꯔꯤ
ꯀꯔꯤ ꯑꯦꯛꯖꯥꯝ
ꯄꯪꯇꯧ ꯇꯧꯕꯅꯤꯗ ꯈꯪꯗꯦ
ꯑꯣ ꯎꯝ ꯂꯣꯏꯁꯤꯦ ꯇꯧꯔꯣꯃꯣ ꯀꯩꯁꯨ ꯇꯧꯔꯕꯅꯦ ꯍꯧꯖꯤꯛꯇꯒꯤ ꯑꯁ ꯍꯨꯔꯦꯗꯤ ꯅꯣꯏꯗꯤ ꯌꯥꯝ ꯍꯥꯎꯅ ꯉꯥ ꯆꯥꯔꯅꯤ ꯑꯁ
ꯑꯁ ꯅꯣꯏ ꯅꯣꯏꯗꯤ ꯉꯁꯤ ꯀꯩ ꯆꯥꯅꯤ
ꯍꯣꯏ ꯀꯔꯤ ꯆ ꯑꯃꯨꯛ ꯒꯦꯁ ꯇꯧꯔꯛꯑꯅꯦ
ꯑ ꯍꯋꯥꯏꯒꯨꯝꯕ ꯆꯥꯔꯝꯗꯧ ꯃꯥꯜꯂꯦ
ꯎꯝ ꯑꯗꯨꯝ ꯊꯤ ꯀꯋꯥꯏ ꯆꯍꯤ ꯃꯔꯤꯁꯦ ꯑꯗꯨꯝ ꯄꯤꯛꯈꯦ ꯍꯋꯥꯏ ꯆꯥꯔꯒ ꯍꯤꯡꯉꯗꯣꯏꯅꯦ ꯑꯁ
ꯍꯋꯥꯏ ꯈꯛꯇ ꯊꯣꯡꯉꯤꯔꯣ ꯑꯗꯨꯗꯤ ꯍꯋꯥꯏ
ꯃꯔꯛ ꯃꯔꯛꯇ ꯁꯤꯟꯕꯅꯦ ꯑꯗꯨ ꯑꯣꯏꯔꯁꯨ ꯉꯁꯤꯗꯤ ꯃꯣꯏ ꯍꯋꯥꯏ ꯊꯣꯡꯂꯝꯃꯦ ꯉꯁꯥꯏ ꯌꯦꯡꯕ ꯆꯠꯄꯅꯦꯕ ꯆꯥꯛꯊꯪꯗ ꯏꯁꯤꯡꯗꯣ ꯃꯣꯏ ꯀꯩꯅꯣ ꯐꯤꯜꯇꯔ ꯇꯧꯅꯕ ꯏꯁꯤꯡ ꯐꯤꯜꯇꯔ ꯇꯧꯔꯝꯝꯕꯗꯨꯗ ꯆꯥꯛꯁꯪꯗ ꯂꯩꯌꯦꯕꯀꯣ ꯑꯗꯨꯗꯣ ꯏꯁꯤꯡ ꯂꯧꯕ ꯆꯠ ꯑꯩꯅꯗ ꯍꯥꯏꯐꯦꯠ ꯌꯦꯡꯂꯨꯕ ꯐꯖꯅ ꯐꯨꯠꯍꯧꯔꯤ
ꯎꯝ ꯍꯥꯎꯔꯅꯤ
ꯑꯗꯨꯒ ꯃꯣꯏ ꯀꯩꯅꯣ ꯇꯥꯏꯃꯤꯡꯁꯨ ꯌꯥꯝ ꯀꯩꯅꯣ ꯇꯧꯋꯦꯕꯀꯣ ꯃꯔ ꯃꯔ ꯃꯔꯛꯇ ꯁꯤꯛꯁ ꯊꯥꯔꯇꯤꯗ ꯆꯥꯔꯅꯤ ꯃꯔꯛ ꯃꯔꯛꯇ ꯁꯕꯦꯟ ꯊꯥꯔꯇꯤ ꯃꯔꯛ ꯃꯔꯛꯇ ꯑꯩꯠ ꯊꯥꯔꯇꯤ ꯃꯔꯛ ꯃꯔꯛꯇ ꯅꯥꯏꯟ
ꯀꯩꯒꯤꯅꯣ ꯑꯗꯨꯗꯤ
ꯐꯪꯗꯦ ꯑꯩꯈꯣꯏꯁꯨ
ꯌꯥꯝꯝ ꯃꯔꯛꯇꯗꯤ ꯌꯥꯝ ꯆꯥꯕꯁꯤꯦ ꯂꯥꯝꯃꯦꯕ ꯎꯝ ꯎꯝ ꯅꯨꯡꯉꯥꯏꯗꯦꯕ ꯃꯔꯛ ꯃꯔꯛ ꯃꯔꯛꯇꯅꯀꯣ
ꯎꯝ
ꯍꯦꯛ ꯍꯦꯛ ꯆꯥꯛ ꯂꯥꯃꯀꯥꯟꯗ ꯌꯥꯝ ꯆꯥꯅꯤꯡꯕ ꯑꯃ ꯐꯥꯎꯕꯗꯣ
ꯍꯣꯏ
ꯑꯗꯨ ꯃꯇꯝꯗꯣ ꯍꯦꯜꯂꯗꯤ ꯀꯩꯝ ꯐꯥꯎꯗ꯭ꯔꯦꯕ ꯆꯥꯅꯤꯡꯕꯗꯣ ꯑꯥ ꯆꯪꯉꯔꯣꯏ ꯑ ꯑꯗꯨꯝ ꯇꯧꯅꯦ ꯁꯤꯗ
ꯑꯗꯨ ꯑꯗꯨ ꯃꯇꯝ ꯅꯥꯏꯅ ꯆꯥꯅꯤꯡꯉꯥꯏ ꯍꯥꯏꯕ ꯌꯥꯗ꯭ꯔꯣ
ꯉꯁꯥꯏ ꯍꯥꯏꯕꯒꯨꯝꯅ ꯆꯍꯤ ꯑꯃꯦ ꯑꯩꯈꯣꯏ ꯑꯁꯤꯗ ꯂꯩꯔꯛꯕꯅꯦ ꯍꯥꯏꯕ ꯌꯥꯕꯈꯩ ꯍꯥꯏꯈ꯭ꯔꯕꯅꯦ ꯑꯗꯨ
ꯅꯣꯏꯒꯤ ꯋꯥ ꯑꯝꯇ ꯂꯧꯕꯤꯗꯦ ꯍꯥꯏꯁꯤꯅꯦ
ꯎꯝ ꯑꯩꯈꯣꯏ ꯀꯥꯗ ꯐꯦꯟꯁꯨ ꯁꯦꯝꯕꯤꯌꯨ ꯍꯥꯏꯕ
ꯑꯗꯨꯁꯨ ꯁꯦꯝꯕꯤꯅꯦ
ꯑꯗꯨꯁꯨ ꯆꯍꯤ ꯑꯃ ꯐꯥꯔꯦ ꯁꯦꯝꯕꯤꯗꯦ ꯌꯦꯡꯕꯈꯛ ꯂꯥꯛꯑꯦ ꯑꯗꯨꯒ ꯀꯩꯅꯣ ꯑ ꯔ꯭ꯔꯨꯝꯗꯣ ꯈꯪꯕ꯭ꯔꯣ
ꯍꯣꯏ
ꯕ꯭ꯔꯨꯝꯗꯣ ꯄꯥꯏꯔꯒ ꯐꯦꯟꯗꯣ ꯁ꯭ꯄꯤꯟ ꯇꯧꯔꯒ ꯉꯥꯏꯍꯥꯛ ꯐꯥꯏꯚ ꯃꯤꯅꯤꯠꯀꯨꯝꯕ ꯏꯁꯄꯤꯟ ꯇꯧꯋꯦꯕꯀꯣ ꯑꯗꯨꯗ ꯏꯁꯄꯤꯟ ꯇꯧꯕ ꯃꯌꯥꯝ ꯃꯍꯦꯛ ꯊꯣꯛꯄꯗ ꯑꯃꯨꯛ ꯏꯁꯄꯤꯟ ꯇꯧꯗ꯭ꯔꯦꯕ ꯑꯗꯨꯒ ꯗꯒꯤ ꯂꯥꯛꯇ꯭ꯔꯦꯃ
ꯑꯗꯨꯗꯤ ꯃꯣꯏ ꯃꯣꯏꯁꯦ ꯅꯣꯏ ꯌꯥꯝ ꯅꯨꯡꯁꯤꯕꯖꯥꯠꯅꯤꯅ
ꯎꯝ ꯌꯥꯝ ꯂꯨꯅ ꯇꯧꯕꯅꯦ ꯃꯣꯏꯁꯦ ꯁꯥꯇ꯭ꯔ ꯑꯃ ꯑꯣꯏꯅꯀꯣ ꯃꯣꯏ ꯁꯥꯇ꯭ꯔ ꯑꯃ ꯑꯣꯏꯅ ꯌꯥꯝ ꯂꯨꯅ ꯇꯧꯕꯅꯦꯕ ꯎꯝ ꯑꯗꯨ ꯑꯗꯨ ꯑꯗꯨꯁꯨ ꯂꯩꯔꯦ ꯀꯣ ꯑꯗꯨꯒ ꯑꯇꯣꯞꯄ ꯑꯃꯨꯛ ꯍꯥꯏꯔꯛꯀꯀꯣ ꯑ ꯑꯩꯈꯣꯏꯁꯦ ꯚꯣꯂꯤꯕꯣꯜꯒꯨꯝꯕ ꯕꯦꯠꯃꯤꯟꯇꯟꯒꯨꯝꯕ ꯑꯗꯨꯝ ꯁꯥꯟꯅꯩꯕꯀꯣ ꯑꯗꯨꯒ ꯅꯍꯥꯟ ꯅꯍꯥꯟ ꯍꯥꯏꯗꯤ ꯍꯥꯐ ꯃꯤꯠ ꯃꯤꯠ ꯏꯌꯥꯔ ꯐꯥꯔꯛꯄꯗꯣ
ꯎꯝ ꯍꯣꯏ
ꯑꯗꯨꯗ ꯕꯣꯂꯤꯕꯣꯜꯁꯤꯗ ꯀꯥꯏꯕꯅꯦꯕ ꯍꯧꯖꯤꯛꯁꯦ ꯁꯤꯛꯁ ꯃꯟ ꯍꯦꯟꯈ꯭ꯔꯦꯕ
ꯎꯝ
ꯅꯨꯃꯤꯠꯇ